ꯑꯥꯎ ꯇꯥꯏ ꯇꯥꯏ
ꯅꯦꯠꯋꯥꯛꯁꯨ ꯁꯞꯄꯣꯔꯠ ꯇꯧꯕꯤꯔꯤꯀꯣ ꯑꯩꯈꯣꯏꯁꯦ
ꯁꯦꯡꯕ ꯂꯣꯏꯔꯝꯗꯥ ꯑꯗꯨ ꯂꯣꯏ ꯃꯨꯠꯄꯗꯣ
ꯃꯣꯏꯁꯨꯨ ꯀꯗꯥꯔ ꯌꯧ ꯃꯥꯂꯤꯗ
ꯆꯪꯗꯦꯅꯦ
ꯎꯝ ꯅꯣꯏꯗꯤ ꯀꯔꯤ ꯃꯊꯦꯜ ꯇꯧꯋꯦ ꯍꯥꯏꯕ ꯄꯣꯡ ꯍꯋꯥꯏꯒ ꯁꯧꯒꯔꯦ ꯑ
ꯎꯝ ꯆꯥꯗ꯭ꯔꯦꯗ ꯑꯩꯗꯤ ꯉꯁꯥꯏ ꯅꯨꯡꯆꯤꯟꯗꯣ
ꯎꯝ
ꯍꯣꯏ ꯏꯆꯥꯁꯤꯡ ꯁ꯭ ꯀꯨꯜ ꯍꯜꯂꯛꯄꯗ ꯑꯩꯅ ꯑꯌꯨꯛꯇꯁꯨ ꯆꯥꯛ ꯆꯥꯗꯦꯕ ꯑꯩꯗꯣ
ꯎꯝ
ꯑꯩꯄꯉꯣꯟꯗ ꯀꯤꯁꯔꯤꯒ ꯁꯤꯡꯖꯨꯒ ꯑꯗꯨꯒ ꯑꯦꯩꯅꯣ ꯑ ꯂꯨꯆꯣ ꯇꯣ
ꯎꯝ
ꯂꯝꯕꯤꯗ ꯃꯣꯏ ꯍꯦꯛ ꯌꯣꯟꯗꯨꯕ
ꯎꯝ
ꯑꯗꯨꯗ ꯂꯩꯔꯛꯑꯣ ꯍꯥꯏꯕꯗꯨ ꯆꯥꯅꯤ ꯍꯧꯖꯤꯛ ꯄꯥꯎ ꯂꯥꯛꯑꯝꯗꯨꯅꯤ
ꯅꯣꯏꯁꯦ ꯑꯁꯤꯒꯨꯝꯕ ꯑꯂꯨ ꯆꯣꯞ ꯕꯣꯔꯥ ꯁꯤꯡꯖꯨꯒꯨꯝꯕꯁꯦ ꯌꯥꯝ ꯄꯥꯝꯕ ꯃꯥꯜꯂꯦꯀꯣ
ꯄꯥꯝꯃꯦ ꯑꯗꯨꯒꯅꯦ ꯅꯍꯥꯟ ꯁꯤꯡꯖꯨ ꯕꯖꯥꯔ ꯊꯣꯛꯄ ꯏꯟꯁꯥꯡ ꯅꯥꯄꯤ ꯂꯩꯕ ꯏ ꯇꯝꯅ ꯁꯤꯡꯖꯨꯒꯤ ꯊ ꯃꯌꯥꯝꯕꯣ
ꯎꯝ
ꯑ ꯀꯨꯝꯄꯔꯦꯛꯅꯦ ꯇꯨꯅꯤꯡ ꯀꯣꯛꯅꯦ ꯑꯗꯨꯒ ꯀꯔꯤ ꯀꯔꯤꯅꯣ ꯌꯣꯜꯂꯣ ꯑꯁ ꯁꯤꯡꯖꯨ ꯅꯨꯡ ꯁꯤꯡꯉꯛꯄꯁꯤꯗꯤ ꯃꯅꯝ ꯀꯩ ꯀꯩꯀꯥꯗꯣ
ꯎꯝ ꯅꯍꯥꯟ ꯡꯊꯣꯏꯒ ꯏꯕꯥꯅꯤ ꯀꯩꯅꯣ ꯆꯠꯄꯗ ꯕꯖꯥꯔ ꯆꯠꯄꯗꯕꯣ ꯀꯔꯤꯃꯇ ꯎꯝ ꯎꯝ ꯋꯤꯟꯇꯔꯅ ꯋꯤꯟꯇꯔ ꯃꯇꯝꯗ ꯑꯣꯏꯕ ꯃꯥꯜꯂꯦ ꯏꯕꯥꯅꯤꯁꯦ ꯆꯥꯛ ꯂꯥꯝꯈ꯭ꯔꯦꯕꯀꯣ ꯑꯗꯨꯗꯒꯤꯒꯥ ꯅꯨꯄꯥꯁꯤ ꯁꯦꯀꯦꯟ ꯍꯦꯟ ꯀꯨꯞꯄꯒ ꯌꯣꯟꯕ ꯍꯣꯇꯦꯜ ꯄꯔꯦꯡ ꯂꯩꯗꯅ ꯑꯗꯨꯗ ꯏꯕꯥꯅꯤꯁꯦ ꯁꯤꯡꯖꯨ ꯆꯥꯁꯦꯅ ꯑꯦ ꯁꯤꯡꯖꯨꯗꯤ ꯆꯥꯒꯗꯕ ꯅꯠꯇꯦ ꯑꯩꯅ ꯎꯝ ꯂꯩꯕ ꯌꯦꯔꯨꯝ ꯕꯣꯥꯗꯣ ꯐꯣꯡ ꯐꯣꯡ ꯁꯥꯕꯗꯣ ꯆꯥꯅꯤꯡꯕ ꯑꯗꯨ ꯑꯗꯨ ꯆꯥꯁꯦ ꯍꯥꯏꯗꯣ ꯆꯝ ꯀꯥꯟꯗ ꯁꯤꯡꯖꯨꯁꯨ ꯑꯃꯨꯛ ꯆꯥꯅꯤꯡꯟꯕꯀꯣ
ꯑꯥ
ꯎꯝ ꯃꯣꯏꯒꯤ ꯇꯧꯆꯧꯒꯨꯝꯕ ꯌꯣꯟ ꯁꯨꯡꯍꯥꯎ ꯍꯥꯎꯇꯕꯅꯦ ꯏꯪꯉꯒꯀꯣ ꯑꯗꯨꯒ
ꯇꯝꯅꯦ ꯑꯗꯨꯔꯣꯝꯗꯤꯦ
ꯆꯁꯨ ꯍꯥꯥꯎꯗ ꯆꯥꯆꯥ ꯀꯌꯥ ꯍꯥꯏ
ꯆꯥꯗꯣꯅ ꯄꯥꯠꯇꯔꯥ ꯇꯖꯣ ꯄꯝ
ꯑꯗꯨꯅꯦ ꯑꯗꯨꯒ ꯑꯩꯗꯤ ꯆꯥꯁꯨ ꯃꯍꯧꯁꯥ ꯄꯥꯝꯗꯕꯅꯤꯅꯀꯣ
ꯎꯝ
ꯎ ꯀꯩꯅꯣ ꯕꯣꯔꯥꯗꯨ ꯆꯥꯔꯦ ꯁꯤꯡꯖꯨꯁꯨ ꯇ꯭ꯔꯥꯏ ꯇꯧꯁꯤꯗ ꯍꯥꯏꯔꯤꯕꯁꯤꯡꯗꯨꯗꯣ ꯌꯥꯝꯗꯦ ꯀꯨꯟꯒꯤ ꯈꯛꯇ ꯇꯝꯕꯛꯑꯣ ꯑꯩꯠꯇ ꯇꯤꯒꯤ ꯇꯝꯕ ꯍꯧꯋꯦ ꯍꯥꯏ ꯃꯣꯏꯗꯨ ꯀꯣꯄ꯭ꯂꯦꯠꯇ ꯊꯥꯔꯇꯤꯒꯤ ꯄꯤꯔꯛꯑꯣ ꯍꯥꯏꯗꯤ ꯌꯥꯝꯁꯨ ꯌꯥꯝꯅ ꯆꯥꯕ ꯀꯥꯟꯗ ꯀꯥꯎ ꯑꯃ ꯕꯤꯁꯣꯟꯅꯦ ꯁꯣꯏꯒꯤꯅꯦ ꯌꯥꯝꯒꯨꯝꯕꯆꯟꯗꯨ ꯃꯅꯝꯗ ꯍꯥꯎꯕ ꯑꯃ ꯂꯩꯌꯦꯕ ꯑꯗꯨꯒ ꯃꯣꯔꯣꯛꯇꯨ ꯁꯥꯔꯝꯃꯗꯤꯀꯣ ꯍꯥꯎꯗꯣꯏꯅꯤ ꯑꯗꯣ ꯏꯕꯥꯅꯤꯗꯥ ꯑꯁ ꯃꫭꯔꫭꯛ ꯍꯥꯞꯄꯤꯌꯨ ꯍꯥꯏꯔꯨꯁꯨ ꯑꯩ ꯌꯥꯔꯒ ꯁꯨꯝꯕ ꯈꯖꯤꯛꯇꯪꯁꯤꯕꫭ ꯑꯗꯨꯝ ꯕꯣꯔꯥꯗꯨ ꯑꯗꯨꯝ ꯆꯔ ꯌꯦ ꯑꯗꯨꯨꯝ ꯕꯣꯔꯥꯗ ꯑꯗꯨꯝ ꯆꯥꯔꯒ ꯊꯣꯛꯂꯛꯑꯦ ꯅꯣꯡꯃ ꯑꯁ ꯑꯁꯤ ꯈꯨꯌꯨꯝꯁꯦ ꯑꯃꯨꯛ ꯆꯪꯒꯅꯤ ꯍꯥꯏꯕꯅꯤ ꯃꯁꯛꯇꯣ ꯀꯥꯎꯈ꯭ꯔꯦꯕ
ꯎꯝ
ꯑꯗꯨꯒ ꯋꯥ ꯎꯝ ꯑꯩꯅ ꯕꯖꯥꯔ ꯆꯠꯂꯁꯤ ꯑꯩꯅ ꯆꯠꯅꯤꯡꯕꯁꯦ ꯎꯝ ꯂꯝꯕꯤꯗꯗꯤ ꯆꯥꯕ ꯌꯥꯗ꯭ꯔꯦ ꯑꯗꯨꯗꯤ ꯃꯨꯔꯤꯗꯣ ꯃꯤꯛꯆꯔꯗꯣ ꯑꯗꯨ ꯄꯥꯝꯃꯦ ꯑꯗꯨ ꯄꯨꯔ ꯂꯥꯛꯀꯅꯤ ꯑꯗꯨꯒ ꯑꯩꯅ ꯕꯖꯥꯔꯗ ꯆꯥ ꯄꯅꯤꯄꯨꯔꯤꯗꯣ
ꯎꯝ
ꯃꯅꯤꯄꯨꯔꯤꯁꯨ ꯑꯁꯤ ꯐꯖꯥꯟꯅ ꯃꯇꯨꯝ ꯇꯥꯕ ꯑꯩꯈꯣꯏ ꯃꯩꯇꯩꯁꯤꯡꯒꯤ ꯌꯣꯟꯕꯁꯦ ꯍꯥꯎꯗꯦꯕ
ꯑꯣ ꯑꯣ ꯑꯣ
ꯍꯣꯏ ꯀꯩꯅꯣ ꯃꯌꯥꯡꯁꯤꯡꯅ ꯌꯣꯟꯕꯗꯣ ꯍꯥꯎꯋꯦ
ꯎꯝ ꯎꯝ ꯃꯌꯥꯡꯁꯤꯡꯕꯨ ꯁꯤꯁꯨ ꯍꯟꯗꯛꯇꯤ ꯂꯣꯏꯅ ꯃꯣꯏ ꯀꯩꯅꯣ ꯇꯧꯔꯝꯅꯤꯍꯦ ꯔꯦꯗꯤꯃꯦꯗ ꯑꯣꯏꯔꯝꯃꯅꯤꯍꯦ
ꯎꯝ ꯔꯦꯗꯤꯃꯦꯗ ꯑꯣꯏꯗꯕꯁꯨ ꯌꯥꯎꯕꯅꯦ ꯑꯁꯤ ꯊꯪꯒꯥꯜ ꯕꯖꯥꯔ ꯄꯔꯦꯡꯗꯣ
ꯑꯣ ꯑꯣ ꯑꯣ
ꯑꯗꯨꯗꯀꯣ ꯑꯁ ꯐꯔꯦꯁ ꯍꯥꯎꯋꯦ ꯑꯔꯤꯕ ꯇꯟ ꯃꯣꯏꯅ ꯇꯛꯑꯒ ꯉꯧꯕ ꯈꯣꯏꯗꯣꯏꯅꯦꯕ ꯑꯗꯨꯅꯗꯤ ꯍꯥꯎꯋꯦꯀꯣ ꯆꯥꯕꯁꯨ ꯑꯗꯨꯝ ꯄꯦꯜꯂꯦꯕ ꯑꯗꯨꯒ ꯃꫭꯔꯣꯛ ꯁꯥꯕꯤꯌꯨ ꯍꯥꯏꯕꯁꯔꯦ ꯃꫭꯔꯣꯛ ꯁꯥꯃꯟꯗ ꯄꯨꯔꯥ ꯑꯩꯁꯦ ꯕꯦꯡ ꯆꯠꯄ ꯅꯨꯃꯤꯠꯇꯨꯅꯦꯕ ꯑꯗꯣ ꯄꯨꯔ ꯀꯤꯔꯥ ꯄꯨꯡ ꯑꯅꯤ ꯑꯍꯨꯝ ꯇꯥꯔꯛꯄꯒꯤ ꯑꯌꯨꯛꯇ ꯆꯥꯛ ꯆꯥꯕꯗꯨꯅ ꯆꯥꯛ ꯂꯥꯕ ꯃꯇꯝ ꯌꯧꯔꯦꯕ ꯑꯩꯁꯦ ꯑꯗꯨꯗ ꯆꯥꯁꯦ ꯍꯥꯏꯔꯔꯤꯕ ꯑꯩꯁꯦ ꯕꯣꯔꯥ ꯁꯥꯕꯒꯨꯝꯕ ꯌꯦꯔꯨꯝ ꯕꯣꯔꯥꯒꯨꯝꯕꯗꯤ ꯆꯥꯅꯤꯡꯕꯅꯤꯗ ꯃꯥꯅ ꯄꯥꯅꯤ ꯄꯨꯔꯤꯁꯦ ꯑꯩ ꯂꯩꯔꯒꯦ ꯍꯥꯏꯔꯤꯕ ꯏꯕꯥꯅꯤꯁꯨ ꯆꯥꯔꯦ ꯃꯣꯔꯣꯛ ꯁꯥꯕꯤꯌꯣ ꯍꯥꯏꯔꯒ ꯂꯣꯔꯦ ꯃꯣꯔꯣꯛ ꯁꯥꯕꯗ ꯑꯁ ꯄꯨꯛꯇ ꯃꯍꯤ ꯄꯥꯏꯁꯤꯟꯈꯤꯕꯗꯨ ꯄꯨꯔꯥ ꯄꯨꯛ ꯄꯛꯆꯥꯅꯤ ꯏꯝꯕꯥꯅꯤꯁꯤ ꯄ꯭ꯂꯦꯠ ꯑꯅꯤ ꯑꯍꯨꯝ ꯑꯍꯨꯝꯒꯨꯝꯕ ꯆꯥꯔꯝꯒꯅꯤ
ꯎꯝ
ꯑꯗꯣ ꯆꯥꯔꯦꯀꯣ ꯆꯥꯔꯒ ꯑꯁ ꯂꯥꯛꯑꯁꯇꯅꯦ ꯃꯧ ꯁꯥꯍꯟꯕꯤꯔꯒꯅ ꯄ꯭ꯂꯦꯟꯗꯣ ꯄꯤꯔꯣ ꯍꯥꯏꯔꯒ ꯄ꯭ꯂꯦꯟꯗ ꯆꯥꯔ ꯊꯣꯛꯂꯛꯄꯁꯦ ꯄꯨꯛ ꯁꯥꯎꯒꯗꯕꯩ ꯇꯥꯏꯞꯇ ꯇꯧꯕ ꯑꯗꯨꯒꯤ ꯑꯁ ꯑꯁꯤ ꯍꯣꯇꯦꯜꯗ ꯆꯪꯈꯤꯁꯦ ꯌꯦꯔꯨꯝ ꯑꯐꯨꯠꯄꯗꯨ ꯆꯥꯗ꯭ꯔꯗꯤ ꯌꯥꯔꯔꯣꯏꯕ ꯕꯨꯛꯇꯣ ꯁꯥꯎꯕ ꯍꯧꯔꯤꯅꯤ ꯌꯦꯔꯨꯝ ꯎꯐꯨꯠꯄꯗꯣ ꯃꯥꯁꯨ ꯑꯍꯨꯝ ꯑꯩꯁꯨ ꯑꯍꯨꯝ ꯆꯥꯔꯒꯀꯣ ꯑꯗꯨ ꯐꯨꯟꯓꯜꯂꯒ ꯏꯁꯤꯡ ꯊꯛꯑꯒ ꯐꯈꯤꯕꯅꯦ ꯅꯠꯇ꯭ꯔꯗꯤ ꯑꯁ ꯌꯨꯝ ꯌꯧꯕꯒꯤ ꯋꯥ ꯂꯩꯇꯦ ꯑꯗꯨ ꯅꯨꯃꯤꯠꯇꯗꯤ
ꯎꯝ ꯑꯗꯨꯒ ꯅꯍꯥꯟ ꯈꯪꯗꯦꯗꯥ ꯕꯖꯥꯔ ꯆꯠꯂꯁꯨ ꯏꯟꯁꯥꯡ ꯅꯨꯄꯤꯗꯣ ꯑꯃꯨꯛ ꯆꯞ ꯃꯥꯟꯅꯕꯒꯤ ꯑꯗꯨꯝ ꯌꯣꯜꯂꯒ ꯂꯩꯗꫭꯕ ꯑꯗꯨꯝ ꯌꯣꯜꯂꯦ ꯑꯗꯨ ꯑꯣꯏꯔꯒꯁꯨ ꯉꯥꯡꯁꯦ ꯈꯛ ꯑꯅꯧꯕ ꯏꯟꯁꯥꯡ ꯑꯣꯏꯔ ꯃꯥꯜꯂꯦꯅ ꯂꯩꯔꯨꯔꯦ ꯑꯩꯁꯨ
ꯎꯝ
ꯑꯌꯨꯛꯇꯒꯤ ꯂꯠ ꯊꯣꯡꯗ꯭ꯔꯦ ꯑꯗꫭ ꯅꯨꯡꯗꯥꯡꯗ ꯊꯣꯡꯉꯥ ꯆꯥꯕ ꯑꯩ ꯈꯥꯕꯁꯤꯗꯤ ꯆꯥꯗꯦ ꯑꯩ ꯂꯣꯏꯅ ꯍꯨꯟꯗꯣꯛꯑꯣ ꯑꯗꯨꯁꯨ ꯑꯗꯨꯒ ꯈꯔ ꯂꯦꯝꯕꯗꯨꯁꯨꯀꯣ ꯑꯩꯅ ꯌꯦꯡꯉꯦ ꯄꯤꯊꯣꯛꯈ꯭ꯔꯕ ꯈꯥꯕꯗꯣ ꯀꯔꯤꯒꯨꯝꯕ ꯍꯟꯖꯤꯟꯅ ꯊꯣꯡꯉꯅ ꯂꯩꯕ ꯭ꯁ ꯄꯥꯝꯃ ꯑꯣꯏ ꯗꯣ ꯈ ꯔꯣꯖ ꯆꯅꯤꯡꯗꯅꯦ ꯏꯒꯑꯒꯥꯏ ꯇꯧ ꯃꯁꯛꯇꯨꯗꯤ ꯍꯥꯎꯒꯗꯕ ꯃꯥꯟꯕꯀꯣ ꯌꯦꯡꯕꯗ ꯀꯔꯤꯅꯣ ꯈꯔ ꯍꯣꯔꯤ ꯍꯣꯔꯤ ꯇꯧꯔꯒ ꯂꯩꯕ ꯑꯗꯣ ꯑꯗꯨꯒꯨꯝꯕꯗꯤ ꯍꯥꯎꯋꯦꯗꯅꯀꯣ ꯎꯝ ꯊꯪꯗ‌ꯦꯅꯦ ꯏꯟꯖꯥꯡ ꯅꯥꯄꯤꯁꯨ ꯅꯪꯗꯤ ꯏꯟꯁꯥꯡ ꯅꯥꯄꯤ ꯂꯩꯕ ꯊꯣꯛꯄ꯭ꯔꯣ
ꯑꯗꯨꯝ ꯋꯥꯟꯁ ꯏꯟꯅ ꯕ꯭ꯂꯨ ꯃꯨꯟꯁꯅꯤꯗ
ꯑꯁ ꯑꯁ ꯌꯥꯝ ꯐꯩꯅ ꯅꯪꯗꯤ ꯂꯩꯕꯤꯔꯛꯒꯗꯕ ꯂꯩꯕꯒꯤ
ꯑꯝ ꯂꯩ ꯌꯥꯝ ꯊꯑꯣꯏꯅ ꯂꯩꯕ ꯆꯠꯄꯁꯦ ꯋꯥꯟꯁꯤꯅ ꯕ꯭ꯂꯨ ꯃꯨꯟꯅꯦ ꯑꯗꯣ ꯑꯗꯨꯝ ꯕꯖꯥꯔ ꯆꯠꯄ ꯀꯥꯟꯗ ꯑꯗꯨꯝ ꯈꯔ ꯄꯨꯔꯛꯄꯗꯣ ꯑꯗꯨꯝ ꯃꯔꯛꯇꯗꯤ ꯑꯗꯨꯝ ꯈꯥꯃꯦꯟꯒꯨꯝꯕ ꯑꯩꯈꯣꯏꯒꯤ ꯈꯥꯃꯦꯟꯗꯣ ꯏꯁꯇꯣꯛꯇ ꯊꯝꯗ꯭ꯔꯗꯤ ꯃꯤ ꯌꯥꯝꯕꯅꯤꯅꯀꯣ
ꯎꯝ
ꯂꯩꯇꫪꯗꯤ ꯁꯨꯡꯂꯩ ꯂꯩꯇ‌‌ꯦꯕ ꯑꯩꯈꫭꯏꯁ‌ꯦ ꯂꯩꯔꯗꯤ ꯄꯪꯂꯩꯗ ꯂꯩꯁꯤꯜꯂꯦ ꯈꯥꯃꯦꯟꯒꯨꯝꯕꯗ ꯑꯗꯨꯝ ꯀꯦꯖꯤ ꯑꯅꯤ ꯑꯍꯨꯝꯒꯨꯝꯕ ꯑꯗꯨꯝ ꯊꯝꯃꯦ
ꯍꯣꯏ ꯈꯥꯃ‌ꯦꯟꯒꯨꯝꯕꯗꯤ ꯈꫪ
ꯁꯍꯥꯝ ꯈꯨꯗꯤꯡ ꯈꯝꯃꯦꯟ ꯆꯪꯉꯩ ꯍꯥ
ꯍꯣꯏ ꯈꯥꯃꯦꯟꯒꯨꯝꯕꯗꯤ ꯀꯨꯏꯅ ꯊꯝꯕ ꯌꯥꯏꯅꯀꯣ
ꯎꯝ ꯑꯗꫭ ꯏꯟꯁꯥꯡ ꯈꯨꯗꯤꯡꯁꯨ ꯑꯂꯨꯒ ꯈꯥꯃꯦꯟꯒ ꯑꯗꯨꯝ ꯂꯩꯔꯗꯤ ꯌꯦꯟꯁꯥꯡ ꯃꯔꯛꯇꯨꯗ ꯍꯥꯏꯕ ꯐ꯭ꯔꯦꯁꯇ ꯑꯗꯨꯝ ꯂꯩꯔꯗꯤ ꯋꯥꯈꯜꯁꯨ ꯅꯨꯡꯉꯥꯏꯗꯅ ꯑꯗꯨꯒ ꯁꯨꯝ ꯆꯠꯄꯗ ꯈꯥꯃꯦꯟꯒꯨꯝꯕ ꯂꯩꯒꯅꯤ ꯑꯗꯣ ꯑꯩꯅ ꯄꫭꯔꯛꯀꯟꯗ ꯁꯤꯕꯨꯛ ꯈꯥꯃꯦꯟꯒꯨꯝꯕ ꯃꯔꯛꯇ ꯊꯔꯣꯏꯒꯨꯝꯕ ꯑꯗꯨꯒꯨꯝꯕꯁꯦ ꯑꯗꯨꯒ ꯃꯨꯀꯥ ꯉꯥꯒꯨꯝꯕ ꯑꯇꯣꯞꯄ ꯌꯦꯟꯁꯥꯡꯗꯤ ꯂꯩꯅꯤꯡꯗꯦ
ꯎꯝ ꯑꯩꯈꯣꯏꯁꯨ ꯅꯍꯥꯟ ꯊꯔꯣꯏ ꯍꯥꯏꯔꯁꯨ ꯉꯥ ꯌꯣꯟꯐꯝꯒꯤ ꯃꯅꯥꯛꯇ ꯊꯔꯣꯏꯒꯨꯝꯕꯗꯤ ꯑꯗꯨꯗꯤ ꯈꯪꯗꯦ ꯑꯗꯨ ꯍꯣꯏ ꯃꯔꯛ ꯃꯔꯛꯇ ꯍꯥꯎꯕꯁꯨ ꯂꯩꯔꯝꯒꯅꯤ ꯑꯗꯣ ꯑꯩꯗꯤ ꯏꯟꯁꯥꯡ ꯅꯥꯄꯤ ꯌꯣꯟꯕ ꯀꯥꫪꯛꯇꯨꯗ ꯑ ꯄꯨꯈ꯭ꯔꯤ ꯒꯤꯅꯦ ꯑ‌ꯦꯅꯠꯇꯦ ꯄꯥꯠꯀꯤꯅꯦ ꯀꯥꯏꯅ ꯃꯔꯛ ꯃꯔꯛ ꯌꯣꯜꯂꯦꯗꯅ ꯃꯣꯏ ꯃꯔꯛ ꯃꯔꯛꯇ ꯑ‌ꯦꯟ ꯁꯥꯡꯒꯨꯝꯕ ꯑꯗꯨꯒꯨꯝꯕꯗ ꯍꯦꯛꯇ ꯂꯧ ꯕꯅ‌ꯦ ꯑꯩꯗꯤ ꯃꯅꯤꯡꯒꯤ ꯏꯪ ꯊꯔꯣꯏ ꯐꯪꯕ ꯃꯐꯝꯗꯨꯗ ꯑꯩ ꯁꯨꯡ ꯂꯧ ꯂꯧꯔꯤ
ꯑꯥ ꯑꯥ ꯑꯗꯨꯅꯤ
ꯇꯜꯂ‌ꯦ ꯃꫭꯏꯒꯤꯗꯨꯗꯤ ꯑꯗꯨꯒꯀꯣ ꯑꯩ ꯅꯍꯥꯟ ꯀꯩꯅꯣ ꯑꯥ ꯍꯩꯈꯥꯗꯣ ꯑꯊꯨꯝꯕ ꯖꯥꯠꯇꯣ
ꯎꯝ
ꯑꯗꯨꯁꯨ ꯆꯥꯅꯤꯡꯕꯒꯤ ꯍꯦꯛ ꯎꯔꯦꯕ ꯑꯩꯗꯣ
ꯎꯝ
ꯑꯗꯨꯁꯨ ꯄꯥꯡꯒꯟ ꯅꯨꯄꯤꯅꯦꯕ ꯐꯝꯃ ꯂꯩꯕꯗꯣ
ꯎꯝ
ꯑꯩꯈꯣꯏꯗꯤ ꯄꯣꯠ ꯂꯧꯕ ꯀꯥꯟꯗ ꯑꯁ ꯑꯗꯨꯗꯤ ꯌꯥꯔꯦꯍꯦ ꯂꯧꯊꯣꯛꯇ꯭ꯔꯁꯨ ꯑꯃꯈꯛ ꯈꯖꯤꯛꯇꯪ ꯄꯋꯥꯒꯨꯝꯕ ꯈꯖꯤꯛꯇꯪ ꯂꯩꯅ ꯍꯦꯟꯕꯒꯨꯝꯕꯗꯣ
ꯎꯝ
ꯑꯗꯨꯗꯣ ꯂꯧꯊꯣꯛꯇ꯭ꯔꯁꯨ ꯌꯥꯔꯦꯍꯦ ꯀꯥꯏꯅ ꯇꯧꯔꯒ ꯌꯥꯗꯤ ꯌꯥꯗ ꯑꯃꯈꯛꯇꯪꯗꯤ ꯍꯥꯞꯄꯤꯌꯣꯅ ꯁꯨꯡꯍꯥꯞ ꯍꯥꯞꯇꯕꯋꯅꯤꯗ ꯅꯨꯄꯤꯗꯣ ꯑꯗꯨꯒ ꯑꯩ ꯄꯥꯡꯒꯜ ꯅꯨꯄꯤꯗ ꯏꯟꯁꯥꯡ ꯅꯥꯄꯤ ꯌꯣꯟꯕ ꯁꯨꯡꯂꯩ ꯂꯩꯔꯣꯏ ꯍꯥꯏꯅ ꯑꯩ ꯑꯗꯨꯗ ꯂꯦꯞꯈ꯭ꯔꯕꯅꯤ
ꯑꯁ ꯂꯤꯛꯄꯅꯦ ꯃꯣꯏꯗꯤ
ꯑꯔꯤꯛꯄꯅꯦ ꯑꯩ ꯑꯃꯈꯛꯇꯪ ꯍꯥꯞꯄꯤꯌꯣ ꯍꯥꯏꯅ ꯃꯥ ꯂꯧꯊꯔꯦꯗꯅ ꯑꯩꯅ ꯑꯃꯨꯛꯀ ꯑꯃꯨꯛꯀ ꯂꯪꯁꯤꯟꯕ ꯐꯂꯥꯗꯨꯗ
ꯎꯝ
ꯑꯗꯨꯒ ꯌꯥꯗꯦ ꯌꯥꯗꯦ ꯌꯥꯗꯦ ꯇꯧꯔꯒꯀꯣ
ꯑꯩꯗꯤ ꯑꯊꯨꯝꯕꯗꯤ ꯊꯑꯣꯏꯅ ꯁꯨꯝ ꯂꯩ ꯂꯩꯅꯤꯡꯉ
ꯎꯝ
ꯑꯩꯗꯤ ꯎ ꯕꯖꯥ ꯊꯁꯨ ꯂꯩꯒꯗꯕ ꯑꯃ ꯑꯅꯤ ꯑꯩꯅ ꯑꯁꯤ ꯂꯩ ꯅꯥꯠꯗꯤ ꯕꯖꯥꯔ ꯌꯧꯗꯗꯤ ꯌꯥꯗꯦ ꯍꯥꯏꯕ ꯃꯇꯝꯗ ꯈꯛꯇꯅꯦ ꯆꯠꯄ
ꯑꯣ ꯑꯗꯨ ꯅꯣꯡꯃ ꯌꯦꯟ ꯌꯦꯟ ꯃꯈꯣꯡ ꯃꯅꯤꯟꯒꯨꯝꯕ ꯈꯔ ꯀꯥꯂꯦꯖꯥꯒ ꯃꯀꯟꯒ ꯇꯧꯔꯒ ꯅꯞ ꯅꯞ ꯂꯥꯎꯔꯒ ꯊꯣꯡꯉꯒ ꯆꯥꯁꯦ
ꯆꯥꯁꯦ ꯅꯣꯡꯃꯁꯤ ꯍꯣꯏ ꯎꯝ ꯑꯩ ꯀꯩꯅꯣꯗ ꯎ ꯀꯩꯅꯣꯗ ꯇꯨ
ꯑꯔꯣꯗ ꯎꯝ
ꯑꯗ ꯑꯣꯔꯗꯦ ꯇꯧꯁꯦ
ꯅꯣꯏꯗꯣꯝꯆꯥ ꯍꯥꯏꯕ
ꯕꯨꯡꯖꯥ ꯕꯨꯡꯖꯥ ꯑꯁꯤ ꯗꯤꯂꯥꯂꯦꯟ ꯂꯣꯝꯗ ꯆꯠꯂꯗꯤꯀꯣ ꯌꯥꯝ ꯇꯥꯡꯉꯦ ꯍꯥꯏꯕ ꯅꯣꯏꯗꯣ
ꯎꯝ
ꯍꯧꯖꯤꯛꯀꯥꯟ ꯃꯣꯏꯗꯤ ꯄ꯭ꯂꯦꯠ ꯄ꯭ꯂꯦꯠꯇ ꯊꯝꯃꯒ ꯌꯣꯜꯂꯦꯕ ꯑꯗꯨ ꯅꯥꯠꯇꯕꯤꯗ ꯑꯁꯤ ꯈꯣꯏ ꯕꯣꯛ ꯑꯩꯈꯣꯏꯗꯤ ꯁꯤꯅ ꯇꯔꯥꯅꯤ ꯁꯤꯅ ꯇꯔꯥ ꯇꯔꯥꯅꯤ ꯇꯔꯥꯒꯤ ꯑꯅꯤꯅꯦꯒꯨꯝꯕ ꯂꯩꯗꯅꯀꯣ ꯃꯈꯣꯡꯒꯨꯝꯕꯗꯣ ꯑꯗꯨꯝ ꯇꯧꯕꯗꯨꯅ ꯈꯔ ꯐꯩꯌꯦꯕ ꯇꯔꯥꯒꯤ ꯃꯈꯣꯡꯗꯣ ꯌꯦꯡꯉꯣ ꯑꯅꯤꯗ ꯇꯔꯥꯅꯦ ꯍꯥꯏꯔꯁꯦ ꯃꯈꯟ ꯀꯥꯂꯦꯖꯥꯗꯨ ꯇꯔꯥ ꯇꯔꯥꯅꯤ ꯍꯥꯏꯔꯤꯁꯦ ꯑꯗꯨ ꯑꯣꯏꯔꯗꯤ ꯆꯥꯃꯒꯤ ꯐꯥꯎ ꯌꯥꯝ ꯐꯪꯉꯤꯗꯨꯅ
ꯑꯗꯨ ꯑꯥꯔꯣꯝꯒꯤꯗꯤ ꯀꯌꯥ ꯑꯥꯔꯣꯝꯒꯤꯗꯤ ꯀꯌꯥ ꯍꯥꯞꯄꯅꯦ ꯃꯉꯥꯒꯨꯝꯕ ꯇꯔꯦꯠꯀꯨꯝꯕ ꯎꯝ
ꯍꯣꯏ ꯄ꯭ꯂꯦꯠꯇ ꯃꯣꯏ ꯆꯥꯝꯃ ꯌꯣꯜꯂꯦꯕꯀꯣ ꯑꯗꯨꯗ
ꯎꯝ
ꯃꯈꯣꯡ ꯇꯣꯉꯥꯟ ꯌꯣꯜꯂꯦ ꯑꯗꯨꯒ ꯀꯩꯅꯣ ꯑꯗꯨꯝ ꯇꯣꯉꯥꯟ ꯇꯣꯉꯥꯟ ꯌꯣꯟꯗꯅꯤ ꯃꯣꯏꯅ ꯑꯃꯨꯛ ꯇꯣꯉꯥꯟ ꯇꯣꯉꯥꯟ ꯌꯣꯂꯦ ꯍꯥꯏꯕꯗꯤ ꯃꯈꯟꯒ ꯀꯂꯦꯖ ꯆꯥꯒꯗꯤ ꯃꯤꯛꯁ ꯇꯧꯔꯝꯒꯅꯤ ꯃꯔꯤꯟ ꯇꯣꯉꯥꯟ ꯃꯈꯣꯡ ꯇꯣꯉꯥꯟ ꯑꯗꯨꯝ ꯌꯣꯜꯂꯦꯕ
ꯑꯩꯈꯣꯏ ꯏꯆꯥꯁꯤꯡꯗꯤ ꯃꯥꯒꯤ ꯌꯦꯟꯒꯤ ꯀꯩꯅꯣ ꯌꯦꯟꯒꯤ ꯀꯔꯤ ꯍꯥꯏꯔꯤꯁꯤꯔ ꯌꯦꯟꯒꯤ ꯏꯁꯀꯤꯟꯗꯨ
ꯎꯝ
ꯃꯀꯨꯗꯣ ꯍꯥꯏꯒꯦꯔꯥ
ꯎꯝ ꯑꯁꯀꯤꯗ ꯎꯝ ꯑꯁꯤ ꯁꯤ ꯕꯨꯡꯆꯥ ꯈꯣꯏꯗꯅ ꯑꯃꯨꯛ ꯏꯁꯀꯤꯝꯗꯨꯣ ꯐꯪꯗꯕꯀꯣ ꯃꯣꯏꯗꯤ
ꯑꯣ
ꯁꯨꯝ ꯗꯤꯂꯥꯂꯦꯟꯕꯣꯝꯗꯅ ꯑꯃꯨꯛ ꯇꯣꯉꯥꯟꯅ ꯏꯁ꯭ꯀꯤꯟꯁꯨ ꯄ꯭ꯂꯦꯠꯇ ꯌꯣꯟꯕꯅꯦꯕ ꯑꯗꯨꯕꯨ ꯌꯥꯝ ꯇꯥꯡꯉꯦ ꯇꯥꯡꯕꯅ ꯍꯧꯖꯤꯛꯀꯥꯟꯀꯣ
ꯎꯝ ꯑꯩ ꯌꯦꯟ ꯁꯤꯡꯖꯨꯁꯨ ꯆꯥꯗꯕ ꯀꯨꯏꯔꯦ ꯆꯥꯅꯤꯡꯉꯤ
ꯑꯩꯗꯤ ꯌꯦꯟ ꯁꯤꯡꯖꯨꯗꯣ ꯑꯗꯨꯝ ꯁꯦꯠꯂꯒ ꯃꯆꯥ ꯃꯆꯥ ꯁꯦꯠꯂꯒ ꯆꯥꯕꯗꯣ ꯆꯥꯅꯤꯡꯈꯤꯗꯤ
ꯑꯣ
ꯌꯦꯟ ꯁꯤꯡꯖꯨꯁꯦꯀꯣ ꯎꯝ ꯄꯤꯁ ꯇꯨ ꯆꯥꯎꯁ ꯑꯗꯁꯨ ꯃꯇꯣꯡꯗꯣ ꯍꯥꯎꯗꯦ ꯁꯤꯡꯒꯨꯁꯦ ꯅꯪ ꯁꯤꯡꯖꯨ ꯆꯥꯅꯤꯡꯉꯤ ꯍꯥꯏꯔꯗꯤꯀꯣ
ꯌꯦꯟ ꯃꯇꯣꯡ ꯉꯥꯛꯇꯪ ꯅꯠꯇꯕ ꯃꯈꯣꯡ ꯈꯔ ꯃꯔꯤꯟ ꯈꯔ ꯀꯥꯂꯦꯖꯥ ꯈꯔ ꯃꯈꯀꯟ ꯈꯔ ꯎꯝ ꯑꯗꯨ ꯇꯧꯔꯒ ꯇꯧ ꯃꯣꯏꯗꯤ ꯍꯥꯥꯎꯕꯅꯦ
ꯍꯣꯏ ꯍꯣꯏ ꯑꯗꯨꯅ ꯍꯦꯟꯅ ꯍꯥꯎꯅꯦ
ꯑꯗꯨꯒ ꯅꯣꯏ ꯃꯅꯥꯛꯇ ꯂꯩꯕ ꯅꯣꯏ ꯃꯅꯥꯛꯇ ꯂꯩꯕꯗꯣ
ꯎꯝ
ꯃꯃꯤꯠ ꯂꯥꯎꯕꯤ ꯃꯠ ꯑ ꯃꯥꯃꯥ
ꯎꯝ ꯎꯝ ꯎꯝ
ꯑꯗꯨꯒꯤ ꯃꯥꯅ ꯍꯦꯛ ꯊꯣꯡꯕ ꯌꯦꯟ ꯃꯈꯣꯡ ꯏꯟꯁꯥꯡ ꯑꯃꯁꯨ ꯍꯥꯎꯕ ꯂꯩꯅꯦ
ꯑꯣ
ꯌꯦꯟ ꯃꯈꯣꯡ ꯉꯥꯛꯇꯪ ꯇꯧꯔꯒ ꯉꯧꯕꯀꯣ
ꯎꯝ
ꯃꯍꯤ ꯌꯥꯎꯗꯕꯤꯗ ꯑꯗꯨꯁꯨ ꯍꯥꯎꯕꯅꯤ ꯅꯣꯡꯃ ꯑꯩ ꯆꯥꯕ ꯐꯪꯉꯤꯕ ꯃꯥ ꯇꯧꯕ ꯑ ꯃꯅꯥꯎ ꯅꯨꯄꯤꯈꯣꯏ ꯑꯥꯗ ꯂꯩꯕꯗꯣ ꯑꯣꯖꯥ ꯇꯧꯕ ꯅꯨꯄꯤꯈꯣꯏꯗꯣ
ꯎꯝ ꯎꯝ
ꯑꯗꯨꯔꯣꯝꯗ ꯆꯠꯄ ꯀꯥꯟꯗ ꯊꯣꯡꯒꯦꯕ ꯑꯩꯍꯥꯛ ꯑꯁꯤꯗ ꯍꯥꯎꯋꯣꯏꯅꯦꯕ ꯀꯩꯝ ꯍꯥꯞꯇꯦ ꯑ ꯆꯥꯅꯝ ꯈꯛꯇꯪꯅꯤ ꯃꯣꯏ ꯍꯥꯞꯄꯗꯣ
ꯎꯝ ꯃꯣꯏꯗꯣ ꯃꯁꯂꯥ ꯅꯨꯡꯁꯂꯥ ꯌꯥꯝ ꯍꯥꯞꯇꯕꯅꯤ
ꯎꯝ ꯎꯝ
ꯃꯁꯂꯥ ꯆꯥꯗꯃꯤꯅ ꯑꯗꯨꯝ ꯀꯥꯡꯍꯧꯒꯨꯝꯕ ꯇꯧꯔꯁꯨ ꯎꯝ ꯍꯥꯎꯋꯦ ꯃꯣꯏ ꯈꯣꯡꯍꯧꯗꯣ ꯍꯥꯎꯋ ꯃꯣꯏꯗꯤ ꯇꯤꯜꯍꯧ ꯌꯥꯝꯍꯦ